ꯍꯜꯂꯣ ꯇꯥꯢꯌꯦ
ꯇꯥꯗꯦ
ꯇꯧꯗꯦꯗ ꯇꯨꯝꯅꯤꯡꯗꯔꯤ ꯑꯩꯗꯤ ꯇꯨꯝꯅꯤꯡꯕꯒꯤ ꯆꯥꯡꯗꯣ ꯂꯥꯛꯈ꯭ꯔꯕ ꯍꯣꯏ
ꯅꯪꯗꫭ
ꯂꯩꯕꯔꫭ
ꯍꯣꯏꯌꯦ ꯑꯉꯥꯡꯁꯤꯡ ꯂꯥꯞꯄ꯭ꯔꯃꯜꯂꯦ ꯀꯩꯇꯦ ꯅꯪ ꯀꯔꯤ ꯊꯕꯛ ꯇꯧꯋꯦ ꯑꫭ
ꯇꯥꯗꯦ ꯎꯝ ꯇꯥꯕ꯭ꯔꫭ ꯅꯨꯡꯉꯥꯏꯔꯕ꯭ꯔꫭ
ꯉꯥꯏꯔꯤꯌꯦ
ꯑꯦ ꯑꯗꯨꯝꯃꯅꯥꯠ ꯎꯝ ꯏꯌꯨꯁ ꯇꯧꯔ ꯇꯧꯒꯅꯨ ꯐꯖꯅꯕ ꯑꯁꯤꯗ ꯑꯩꯉꫭꯟꯗ
ꯑꫭ ꯍꫭꯏ ꯅꯪ ꯑꯩꯕꯨ ꯎꯕ꯭ꯔꯣ
ꯅꯪ
ꯍꯥ
ꯀꯔꯤ ꯍꯥꯏꯕ
ꯑꯩꯩꯅ ꯅꯪꯕꯨ ꯍꯥꯥꯏ ꯀꯔꯤ ꯍꯥꯏꯕ
ꯅꯨꯡꯉꯥꯏꯔꯕ꯭ꯔꯣ
ꯍꯥ
ꯅꯨꯡꯉꯥꯏꯔꯕ꯭ꯔꯣ
ꯅꯨꯡꯉꯥꯏꯔꯤꯌꯦ
ꯑꫭ ꯆꯥꯛ ꯆꯥꯔꯕ꯭ꯔꯣ
ꯆꯥꯔꯦ ꯅꯪꯗꯤ
ꯑꯩꯁꯨ ꯆꯥꯔꯦ ꯀꯔꯤ ꯍꯦꯟꯖꯥꯡ ꯆꯥꯔꯦ ꯅꯪ
ꯑꯩꯈꯣꯏꯁꯦ ꯉꯁꯤꯗꯤ ꯌꯦꯟ ꯆꯥꯏꯌꯦ
ꯑꯣ ꯍꯥꯎꯕ꯭ꯔꯣ ꯑꯗꯨꯗꯤ
ꯍꯥꯎꯋꯦ
ꯎꯝ ꯑꯗꯨꯗꯤ ꯐꯖ꯭ꯔꯦ
ꯅꯪꯒꯤꯗꯤ
ꯍꯣꯏ ꯑꯩꯈꯣꯏꯁꯨ ꯉꯁꯤꯗꯣ ꯌꯦꯟ ꯆꯥꯏꯌꯦ
ꯐꯩꯀꫭꯏ ꯌꯦꯟ ꯆꯥꯕꯅꯗꯤ
ꯑꯗꯨꯒ ꯌꯦꯡꯅ ꯆꯥꯏꯌꯦ
ꯑꯣ ꯅꯨꯡꯉꯥꯏꯔꯦ ꯅꫭꯏꯗꯤ ꯌꯦꯟ ꯆꯥꯔꯗꯤ ꯄꯩꯁꯥ ꯌꯥꯝ ꯂꯩꯕ ꯃꯥꯜꯂꯤꯀꯣ
ꯀꯅꯥ
ꯄꯩꯁꯥ ꯌꯥꯝ ꯂꯩꯕ ꯃꯜꯂꯦꯕ
ꯀꯟꯅꯥꯕꯨ
ꯏꯟꯁꯥꯡ ꯑꯍꯥꯎꯕ ꯈꯛꯇ ꯆꯥꯔꯤꯗꯨ ꯌꯥꯝꯅ ꯍꯥꯎꯕ ꯃꯥꯜꯂꯦ ꯍꯥꯏꯅ
ꯌꯨꯝ ꯅꯠꯇꯦ ꯑꯩꯈꯣꯏꯗꯨ ꯍꯣꯁꯇꯦꯜꯗꯅꯦ ꯑꯗꯨꯅꯦ
ꯑꯥ
ꯌꯨꯝ ꯅꯠꯇꯦ ꯑꯗꯨꯅꯦ
ꯗꯥꯜ ꯆꯥꯔꯒ ꯌꯥꯝꯅ ꯃꯨꯠ ꯁꯦꯠ ꯑꯣꯏꯈ꯭ꯔꯦ ꯑꯩꯗꯤ ꯗꯥꯜ ꯀꯨꯝꯄꯥꯠ ꯃꯨꯠ ꯗꯥꯜꯒꯨꯝꯕ ꯃꯣꯇꯣꯔꯒꯨꯝꯕ ꯆꯥꯔꯒ ꯀꯣ ꯑꯩꯗꯤ ꯌꯥꯝꯅ ꯐꯦꯠ ꯑꯣꯏꯈ꯭ꯔꯦ ꯑꯗꯨꯒ ꯂꯣꯏꯅ ꯃꯥꯟꯅ ꯑꯁ ꯍꯧꯖꯤꯛꯇꯣ ꯅꯪ ꯌꯥꯝꯅ ꯐꯦꯠ ꯑꯣꯏꯌꯦ ꯑꯗꯨꯝꯅ ꯍꯥꯏꯔꯑꯣ ꯑꯗꯨꯒ ꯅꯨꯄꯥ ꯈꯛ ꯅꯨꯄꯤ ꯈꯛꯇ ꯍꯥꯏꯗꯦ ꯗꯦ ꯅꯨꯄꯁꯦ ꯑꯩꯉꯣꯟꯗ ꯅꯪ ꯀꯔꯤ ꯆꯥꯎꯋꯤ ꯍꯧꯖꯤꯛꯇꯣ ꯌꯥꯝꯅ ꯐꯦꯠ ꯑꯣꯏꯈ꯭ꯔꯦ ꯑꯗꯨꯃꯥꯏꯅ ꯑꯩꯉꯣꯟꯗ ꯍꯥꯏꯔꯛꯑꯗꯤ ꯀꯣ ꯅꯋꯥ ꯋꯥꯔꯤ
ꯈꯪꯕ꯭ꯔ ꯅꯪ
ꯅꯪꯗꯣ ꯍꯧꯖꯤꯛꯇꯤ ꯅꯪ ꯌꯥ ꯃꯈꯜꯗꯣ ꯆꯪꯉꯛꯇꯦ ꯅꯪꯒꯤ ꯋꯥꯈꯜꯗꯨ ꯐꯖꯅ ꯇꯥꯗꯦ
ꯑꯣ ꯑꯩꯗꯤ ꯇꯥꯏꯌꯦ ꯈꯔ ꯏꯀꯣ ꯂꯥꯛꯑ ꯇꯥꯗ꯭ꯔꯦꯅꯦ꯫ ꯇꯥꯕ꯭ꯔꯣ꯫
ꯇꯥꯏꯌꯦ꯫ ꯅꯨꯡꯉꯥꯏꯔꯦꯀꯣ꯫
ꯅꯨꯡꯉꯥꯏꯕ ꯈꯥꯛꯅꯤ
ꯍꯣꯏ ꯑꯗꯨꯅꯦ ꯅꯪ ꯅꯪꯁꯨ ꯕꯔꯗꯟ ꯇꯛꯈꯤꯕ꯭ꯔꯣ?
ꯍꯣꯏꯒꯤ
ꯀꯤꯗ꯭ꯔꯥꯗꯤ ꯀꯔꯤ__ ꯁꯤꯗ ꯐꯪꯉꯦ꯫
ꯀꯤꯗ꯭ꯔꯥꯗꯤ ꯀꯤꯕꯒꯤ ꯂꯩꯔꯤꯅꯦ꯫
ꯅꯪ ꯀꯤꯗ꯭ꯔꯥꯗꯤ ꯅꯪꯒꯤꯔꯣꯝꯗ ꯆꯠꯂꯣ꯫
ꯅꯠꯇꯦ ꯑꯩꯅ ꯀꯤꯗ꯭ꯔꯥꯗꯤ ꯍꯥꯏꯕꯗꯤꯀꯣ ꯏꯐ ꯑ ꯅ___ ꯀꯤꯔꯗꯦꯟ ꯍꯥꯏꯕꯅꯦ ꯅꯠꯇ꯭ꯔꯣ꯫
ꯅꯪꯒꯤ ꯌꯥꯗꯨꯗ꯫
ꯉꯁꯤꯗꯣ ꯐꯖꯅ ꯊꯤꯟꯊꯣꯛꯑꯗꯦ ꯑꯗꯨꯅꯦ꯫
ꯑ
ꯑꯗꯨꯒ__ ꯒꯥꯔꯤꯗꯤ ꯅꯪ ꯀꯗꯤꯗꯅ ꯊꯕꯠꯇꯣꯏꯒꯦ꯫
ꯑꯩ ꯈꯪꯗ꯭ꯔꯦ ꯃꯄꯥꯟꯁꯨ ꯆꯥꯅꯤꯡꯗꯦ ꯑꯩꯗꯣ ꯀꯔꯤꯅ ꯈꯪꯗꯦ꯫
ꯃꯄꯥꯟꯗꯁꯨ ꯊꯣꯛꯅꯤꯡꯗꯦ꯫
ꯍꯣꯏ
ꯀꯩꯅꯣ ꯑꯌꯥ
ꯅꯪꯗꯤ꯫
ꯑ ꯑꯥꯗꯤ ꯍꯧꯖꯤꯛꯇꯣ ꯑꯩ ꯌꯥꯝꯅ ꯀꯨꯞ ꯆꯤꯌꯦ
ꯅꯪꯗꯤ ꯑꯃꯨꯛꯀꯥ ꯄꯣ꯭ꯔꯐꯦꯁꯜꯅꯦꯜ ꯂꯥꯏꯟꯗ ꯆꯠꯂꯗꯤ ꯐꯖꯔꯅꯤꯌꯦ
ꯑꯩꯗꯤ ꯀꯣ ꯑꯩꯗꯤ ꯑꯃꯨꯛ ꯍꯣ ꯌꯨꯝꯗ ꯆꯥꯛ ꯑꯇꯨ ꯑꯩꯒꯤꯁꯤ ꯑ ꯏꯆꯦ ꯑꯃ ꯂꯩꯌꯦꯀꯣ ꯃꯥꯗ ꯃꯥꯒꯤ ꯑꯉꯥꯡꯒꯤ ꯕꯦꯕꯤ ꯁꯤꯠ ꯇꯧꯔꯣ ꯑꯗꯨꯝꯅ ꯍꯥꯏꯔꯗꯤ ꯑꯩꯗꯤ ꯂꯣꯏꯔꯦ ꯂꯣꯏꯔꯦ
ꯇꯪ ꯄꯩꯁꯥ ꯐꯪꯅꯤꯡꯗ꯭ꯔꯣ
ꯄꯩꯁꯥ ꯐꯪꯔ ꯐ ꯄꯩꯁꯥꯗꯨ ꯌꯥꯔꯦꯍ ꯊꯝꯃꯣꯏ ꯂꯩꯇꯦ ꯑꯗꯨ ꯑꯗꯨꯗꯤ ꯗꯨꯒꯁ ꯃꯅꯥ ꯑꯩꯒꯤ ꯕꯦꯕꯤ ꯁꯤꯛ ꯇꯧꯔ ꯑꯗꯨꯝꯕꯅꯄꯠ ꯍꯥꯏꯔ ꯇ ꯑꯗꯤ ꯂꯣꯏꯔꯦ ꯅꯑ ꯇꯣꯅꯤꯟꯗꯁꯨ ꯀ ꯑꯗꯨꯃꯥꯏꯅ ꯍꯥꯏꯒꯦ ꯈꯟꯗꯦ ꯍꯣꯏꯁꯨ ꯑꯗꯨꯝꯅ ꯈꯪ ꯀꯗꯨꯃꯥꯏꯅ ꯍꯥꯏꯒꯦ ꯈꯟꯗ꯭ꯔꯦ ꯑꯩꯗꯤ ꯀꯣꯛꯁꯦ ꯑꯗꯨꯅꯦ
ꯅꯪꯅ ꯅꯔꯁꯅꯦ ꯍꯥꯏꯅꯣ ꯑꯗꯨ ꯑꯣꯏꯔꯒ ꯅꯪꯗꯤ ꯀꯩꯅꯣꯝꯃ ꯇꯧꯅꯤ ꯂꯥꯛꯕ ꯂꯩ ꯍꯥꯏꯔꯞ
ꯎꯝ ꯍꯥꯏꯒꯅꯣ ꯍꯥꯏꯒꯅꯣ ꯍꯥ ꯃꯥ
ꯂꯦꯂꯥꯕ
ꯍꯥ
ꯏꯁꯇꯦ ꯃꯥꯅꯀꯣ ꯑꯩꯉꯣꯟꯗ ꯍꯥꯏꯈ꯭ꯔꯥꯀꯣ ꯅꯈꯣꯏꯗꯣ ꯄꯤꯗꯤꯌ ꯒꯤꯗꯨ ꯂꯥꯔ ꯇꯥꯕ꯭ꯔꯣ ꯑꯗꯨꯝꯃꯅ ꯍꯥꯏꯒꯦ ꯂꯥꯁ ꯇꯥꯏꯝꯗꯣ ꯑꯅ ꯍꯣꯏ ꯑꯩꯈꯣꯏꯒꯤ ꯁꯕꯖꯦꯛ ꯂꯩꯌꯦ ꯑꯗꯨꯒ ꯑꯩꯈꯣꯏꯅ ꯄꯥꯏꯌꯦ ꯑꯗꯨꯝꯅ ꯍꯥꯏꯌꯦꯀꯣ ꯑꯗꯨꯗꯒꯤ ꯃꯥꯅꯀꯣ ꯑꯁ ꯑꯗꯨꯗꯤ ꯃꯥꯅ ꯐꯖꯅ ꯈꯪ ꯈꯪꯉ ꯃꯥꯜꯂꯦ ꯑꯉꯥꯡꯁꯤꯡꯒꯤꯗꯨ ꯑꯗꯨꯝꯅ ꯑꯩꯉꯣꯟꯗ ꯍꯥꯏꯌꯦ ꯑꯗꯩ ꯑꯁ ꯑꯁꯤ ꯂꯣꯏꯅ ꯀꯂꯦꯛ ꯇꯧꯔꯒ ꯃꯥꯒꯤ ꯋꯥꯈꯜ ꯍꯥꯏꯕꯗꯨ ꯅꯣꯏꯅ ꯀꯂꯦꯛ ꯇꯧꯔꯒ ꯍꯥꯏꯅ ꯕꯦꯛ ꯇꯧꯔꯒ ꯀꯣ ꯑꯩꯒꯤ ꯀꯣꯛꯆꯤ
ꯅꯪꯗꯤ ꯄ‌ꯦꯗꯤꯒ꯭ꯔꯤꯒꯤ ꯑꯣꯐꯤꯁꯔꯅꯤꯅ ꯀꯥꯏꯗꯦ
ꯑꯥ ꯑꯥ ꯑꯗꯨꯅꯤ
ꯄ‌ꯦꯗ꯭ꯔꯤꯒ꯭ꯔꯤꯒꯤ ꯑ‌ꯣꯐꯤꯁꯔꯅꯤꯅ ꯅꯪꯗꯤ ꯅꯪꯗꯤ ꯑꯇꯣꯞꯄꯁꯨ ꯄꯥꯔꯨꯅꯣ ꯗꯦꯕꯤꯒꯤ ꯈꯛꯇ ꯄꯥꯎꯑꯣ
ꯂꯥꯏꯔꯤ ꯂꯥꯏꯔꯤꯛꯁꯨ ꯂꯣꯏꯅ ꯁꯤꯒꯥꯏꯈꯤꯅꯤ ꯑꯗꯨꯒ ꯄꯦꯗꯤꯌꯥ ꯈꯠꯇ ꯁꯦꯀꯟ ꯌꯤꯔꯗ ꯆꯠꯈꯤꯕꯗꯨꯅ ꯄ‌ꯦꯗꯤꯑ ꯗꯨ
ꯑꯗꯨ ꯑꯣꯏꯔꯁꯨ ꯑꯦꯛꯖꯥꯝ ꯃꯅꯥꯛꯒꯤꯗꯤ ꯑꯩꯉꯣꯟꯗ ꯐꯝꯔꯛꯒꯅꯨꯀ‌ꯣ ꯄꯦꯗꯤꯛꯆꯤ ꯈꯛꯇ ꯄꯥꯔꯒ
ꯑꯣꯏ
ꯍꯥ
ꯅꯠꯇ‌ꯦ
ꯇꯨꯝꯈꯤꯔ‌ꯣꯏꯗ꯭ꯔ‌ꯣ
ꯀꯗꯩꯗ
ꯇꯗ‌ꯦ
ꯇꯨꯝꯅꯤꯡꯈꯤꯕ꯭ꯔ‌ꯣ ꯍꯥꯏꯕ
ꯅꯠꯇꯦ ꯍꯧꯖꯤꯛꯇꯣ ꯌꯥꯝꯅ ꯑꯦꯛꯇꯤꯚ ꯑꯣꯏ ꯗꯥꯟꯁ ꯇꯧꯔꯁꯨ ꯌꯥꯏꯌ‌ꯦ ꯑꯗꯨꯒꯥ ꯅꯪꯗ ꯇꯨꯝꯅꯤꯡꯉ ꯃꯥꯜꯂ‌ꯦ
ꯍꯣꯏ
ꯇꯜꯂ‌ꯦꯍꯦ ꯅꯪꯁꯨ
ꯅꯪꯒꯤ ꯅꯪꯒꯤ ꯅꯨꯄꯥꯁꯨ
ꯑꯗꯨ ꯅꯨꯄꯥ ꯂꯩꯇꯦ ꯫
ꯅꯪ ꯅꯍꯥꯟ ꯋꯥꯔꯤ ꯁꯥꯟꯅꯔꯝꯕꯗꯣ ꯅꯪꯒꯤ ꯅꯨꯄꯥ ꯅꯠꯇ꯭ꯔꯁꯨ ꯈꯔ ꯀ꯭ꯂꯣꯁ ꯑꯣꯏꯔꯝꯕꯗꯣ
ꯑꯦ ꯍꯧꯖꯤꯠꯇꯨ ꯂꯣꯏꯅ ꯃꯒꯤ ꯀꯠꯇꯣꯛꯈ꯭‌ꯦꯔꯍꯥꯏꯅ ꯀꯔꯣꯐ ꯑꯗꯨꯃꯥꯏꯅ ꯀꯠ ꯑꯣꯐ ꯇꯧꯈ꯭ꯔꯦ ꯍꯥꯏꯗꯤ ꯍꯧꯖꯤꯛꯇꯨꯀꯣ ꯅꯨꯄꯥꯗꯨ ꯄꯥꯝꯗ꯭ꯔꯦ ꯅꯨꯄꯤꯁꯨ ꯄꯥꯝꯗꯦ ꯅꯨꯄꯥꯁꯨ ꯄꯥꯝꯗꯦ ꯀꯔꯤ ꯄꯝꯅ ꯈꯟꯗ꯭ꯔꯦ ꯍꯧꯖꯤꯛꯇ‌ꯣ
ꯅꯪ ꯅꯨꯄꯤ ꯄꯥꯝꯕꯅ ꯑꯩꯕꯨꯅ ꯍꯦꯟꯅ ꯄꯥꯝꯗꯦ ꯍꯥꯏꯕ ꯈꯪꯉꯦ
ꯀꯔꯤ ꯍꯥꯏꯕꯥ
ꯅꯪ ꯍꯧꯖꯤꯀꯥꯟ ꯑꯩ ꯃꯌꯥꯝ ꯄꯥꯟꯗꯦꯕ ꯈꯥꯉꯤꯅꯦ ꯑꯩꯅ ꯑꯩꯅ ꯀꯩꯅꯣꯝꯃ ꯇꯧꯕ ꯀꯥꯟꯗ ꯅꯪꯗꯤ ꯍ‌ꯦꯟꯅ ꯌꯦꯡꯁꯤꯟꯕ ꯑꯩꯉꯣꯟꯗ
ꯍꯥꯏꯒꯅꯣ ꯍꯥꯏꯒꯅꯣ ꯍꯥꯏꯌꯣ ꯌꯥꯔꯦ ꯌꯥꯔꯦ ꯌꯥꯔꯦ ꯅꯣꯛꯀꯅ‌ꯣ ꯅꯪ ꯅꯨꯄꯥꯔ ꯅꯪ ꯅꯨꯄꯥ ꯂꯩꯌꯦ ꯑꯗꯨꯝꯃꯥꯏꯅ ꯕ‌ꯣꯁꯇꯣ ꯑꯣꯏꯕ꯭ꯔꯣ ꯍꯦ ꯅꯨꯄꯥ ꯂꯩꯔꯗꯤꯀꯣ ꯕ‌ꯣꯁ ꯇꯧꯒꯅꯨꯀ‌ꯣ ꯃꯥ ꯅ‌ꯣꯡ ꯃꯥ ꯅ‌ꯣꯡ ꯃꯥꯅꯣ ꯅꯪꯉꯣꯟꯗ ꯍꯠ ꯕ꯭ꯔꯦꯛ ꯇꯧꯒꯤꯅꯤ ꯑꯗꯨꯝꯃꯅ ꯑꯩꯉꯣꯟꯗ ꯁꯤꯡꯒꯜ ꯁꯤꯡꯒꯜ ꯅꯨꯄꯤꯗ ꯅꯣꯛꯀꯅꯨ
ꯍ‌ꯦ ꯃꯗꯨꯕꯨ ꯍꯥꯏꯗꯦꯕ ꯅꯥꯡꯗꯣ ꯍꯧꯖꯤꯛꯀꯥꯟꯗ ꯑꯩꯕꯨ ꯌꯥꯝ ꯄꯥꯝꯗꯦ ꯍꯥꯏꯕ ꯑꯩꯅ ꯍꯥꯏꯕꯗꯤ ꯑꯩꯅ ꯀꯩꯅꯣꯃ ꯇꯧꯔꯦ ꯍꯥꯏꯕ ꯀꯥꯟꯗ
ꯑꯩꯅ ꯍꯧꯖꯤꯛ ꯍꯧꯖꯤꯛꯇꯣ ꯀꯣ ꯑꯩ ꯅꯪꯅ ꯄꯥꯝꯗꯦ ꯑꯗꯨꯃꯥꯏꯅ ꯍꯥꯏꯗꯦꯀꯣ ꯍꯥꯏꯗꯤ ꯅꯨꯄꯤ ꯅꯨꯄꯤ ꯈꯛꯇꯅꯤ ꯅꯨꯄꯤꯁꯨ ꯄꯥꯝꯗ‌ꯦ ꯫ ꯅꯉꯣꯟ ꯈꯛꯇ ꯅꯠꯇꯦ ꯂꯣꯏꯅꯃꯛꯅꯦ ꯫
ꯏꯁ ꯑꯩꯗꯤ ꯍꯏꯥꯅꯤꯡꯗ‌ꯦ ꯍꯥꯏꯕꯅ‌ꯦ
ꯑꯗꯨꯅ ꯅꯪ ꯖ‌ꯦꯂꯦꯁ ꯑꯣꯏꯈ꯭ꯔꯥꯕ꯭ꯔꯣ ꯎꯝ ꯈꯪꯉꯦ ꯈꯪꯉꯦ ꯈꯪꯉꯦ ꯅꯍꯪ ꯀꯔꯤꯒꯤꯅꯣ ꯖ‌ꯦꯂ‌ꯦꯁ ꯑ‌ꯣꯏꯕꯁꯨ ꯑꯩ ꯈꯪꯉꯦ ꯑꯁ ꯍꯧꯖꯤꯛꯇꯥꯏ ꯑꯩꯌ ꯌꯥꯝꯅ ꯁ‌ꯦꯟꯁꯤꯇꯤꯞ ꯑ‌ꯣꯏꯌ‌ꯦ ꯫